ꯇ
ꯍ ꯇꯥꯏꯑꯌꯦ
ꯀꯔꯤ ꯇꯧꯔꯤꯅꯣ
ꯎꯝ ꯃꯅꯨꯡꯗ ꯂꯩꯔꯦꯒꯒ ꯐꯕ ꯂꯩꯕꯅꯦ ꯋꯥꯔꯤ ꯁꯥꯔꯒ ꯆꯦꯟꯊꯣꯛꯑꯦ ꯑꯃꯨꯛ ꯅꯪꯅꯥꯄ ꯀꯣꯂꯕꯩ ꯑꯌꯥ ꯀꯥꯡ ꯆꯤꯛꯑꯦ
ꯀꯥꯡ ꯌꯥꯝꯕꯅꯦ ꯍꯟꯗꯛꯁꯦ ꯅꯣꯡ ꯅꯣꯡ ꯆꯨꯕ꯭ꯔꯣ ꯅꯣꯏ ꯂꯩꯕ ꯃꯐꯝꯗꯤ ꯑꯁ ꯃꯅꯨꯡ ꯀꯥꯡ ꯌꯥꯝꯃꯗꯤ ꯃꯅꯨꯡꯗ ꯂꯩꯌꯣꯗ
ꯑꯩꯌꯥ ꯃꯅꯨꯡꯗ ꯌꯥꯝ ꯂꯥꯡꯉꯦ ꯑꯗꯨꯒꯤ ꯃꯣꯏꯗꯣ ꯒꯦꯝꯒꯨꯝꯕ ꯁꯥꯟꯅꯕ ꯎꯝ
ꯂꯥꯡꯃꯥꯟꯂꯗꯤ ꯈꯪꯗꯦ ꯑꯩꯒꯤ ꯑꯟꯇꯤꯗꯤꯀꯣ ꯃꯥꯗꯤ ꯑꯉꯥꯡ ꯑꯅꯤ ꯑꯍꯨꯝꯒ ꯂꯧꯔꯒ ꯂꯩꯕꯅꯦꯕ ꯑꯗꯨꯒ ꯏꯚꯥꯟꯅꯤꯗꯤ ꯀꯣꯜꯒꯨꯝꯕ ꯇꯧꯕ ꯀꯥꯟꯗ ꯃꯥꯗꯤ ꯑꯗꯨꯝ ꯂꯥꯡꯉꯦ ꯃꯥꯒꯤ ꯕꯦꯛꯒ꯭ꯔꯥꯎꯟꯗꯣ ꯑꯗꯨ ꯑꯣꯏꯔꯁꯨ ꯃꯥꯒꯤꯅ ꯑꯗꯨꯝ ꯑ ꯂꯥꯛꯄ ꯀꯥꯟꯗꯀꯣ ꯍꯦꯟꯅ ꯍꯦꯟꯅ ꯂꯥꯛꯑꯦ ꯀꯔꯤꯒꯤꯔꯥ ꯈꯪꯗꯦ ꯑꯩꯉꯣꯟꯗꯅ ꯑꯗꯨꯝ ꯍꯦꯟꯅ ꯂꯥꯛꯑꯦꯕ ꯃꯥꯗꯣ
ꯆꯥꯎ ꯈꯪꯗ꯭ꯔꯦ ꯑꯗꯨꯕꯨꯗꯤ ꯑꯗꯨꯕꯨ ꯑꯩꯉꯣꯟꯗꯗꯤ ꯍꯧꯖꯤꯛꯁꯦ ꯀꯥꯡ ꯐꯖꯅ ꯆꯤꯛꯑꯦ ꯍꯥꯀꯖꯕꯅ ꯁꯤꯔꯦ
ꯑꯗꯨꯗꯤ ꯅꯨꯡꯁꯤꯃꯜꯂꯦ ꯀꯩꯅꯣ ꯂꯣꯡꯁ ꯍꯥꯞꯄꯦꯟ ꯍꯥꯞꯄꯨꯒꯤꯔꯣ
ꯈꯣꯡꯒ꯭ꯔꯥꯎ ꯑꯁꯥꯡꯕ ꯍꯥꯏꯄꯦ ꯉꯁꯤ ꯏꯪꯉꯦ ꯅꯣꯡꯆꯨ ꯄꯤꯕꯩꯗꯣ ꯏꯪꯗꯕ꯭ꯔꯣ ꯅꯣꯏꯗꯤ
ꯁꯥ ꯁꯥ ꯑꯩꯗꯤ ꯁꯥꯌꯦꯍꯦ ꯐꯨꯔꯤꯠ ꯍꯥꯞꯇꯦ ꯐꯨꯔꯤꯠꯁꯨ ꯍꯥꯞꯇꯦ ꯑꯗꯣ ꯕꯣꯛꯁꯔ ꯈꯛꯇ ꯍꯥꯞꯂꯒ ꯂꯩꯅꯦ
ꯑ ꯑꯩꯗꯤ ꯏꯉꯦ ꯁ꯭ꯋꯦꯇꯔ ꯍꯥꯞꯄꯤꯅꯦ
ꯅꯨꯄꯤ ꯈꯣꯏꯁꯦ ꯑꯗꯨꯝ ꯏꯟꯒꯜꯅꯤꯅꯦ
ꯍꯣꯏ ꯑꯁ ꯑꯩꯗꯤ ꯁꯔꯨ ꯉꯥꯛꯛꯇꯪꯁꯨ ꯑꯣꯏꯕꯩꯅꯦ ꯏꯪꯉꯤꯗꯣ ꯌꯥꯝ ꯀꯪꯉꯦ ꯑꯩꯗꯤ
ꯆꯥꯛ ꯌꯥꯝ ꯆꯥꯗꯕ ꯃꯥꯜꯂꯦꯗ ꯅꯪꯁꯦ
ꯍꯣꯏ ꯆꯥꯅꯤꯡꯕ ꯐꯥꯎꯗꯕ ꯆꯥꯗꯤ ꯆꯥꯏꯌꯦꯀꯣ ꯁꯨꯡꯆꯥꯛ ꯆꯥꯗꯕꯗꯤ ꯅꯠꯇꯦ ꯑꯗꯣ ꯏꯁꯥꯗꯣ ꯅꯣꯏꯕ ꯉꯝꯗꯕ ꯖꯥꯠꯇꯣ
ꯑꯗꯨꯅ ꯐꯥꯏꯗ ꯍꯌꯦꯡ ꯅꯣꯏ ꯑꯍꯟ ꯈꯔ ꯑꯍꯟ ꯑꯣꯏꯕ ꯀꯥꯟꯗ ꯅꯣꯏꯔꯛꯀꯅꯤ ꯀꯩꯅꯣ
ꯍꯣꯏ ꯑꯗꯨ ꯍꯣꯏ ꯑꯗꯨ ꯄꯥꯡꯒꯜ ꯂꯩꯇꯦ ꯀꯪꯃꯟ ꯕꯒꯤꯀꯣ
ꯑꯁ ꯑꯩꯅ ꯍꯥꯏ ꯁ꯭ꯀꯨꯜ ꯀꯥꯕ ꯀꯥꯟꯗ ꯀꯣ
ꯑꯝ
ꯑꯩꯒꯤ ꯑꯣꯖꯥ ꯑꯃ ꯌꯥꯝ ꯀꯪꯕ ꯑꯃ ꯂꯩꯌꯦ ꯑꯗꯨꯒ ꯃꯥꯗꯨ ꯃꯌꯨꯝ ꯄꯥꯟꯈ꯭ꯔꯒ ꯑꯉꯥꯡ ꯑꯉꯥꯡ ꯀꯩꯅꯣ ꯄ꯭ꯔꯦꯒꯅꯦꯟ ꯑꯣꯏꯕꯗꯣ ꯑꯗꯨꯀꯥꯟꯗꯅ ꯅꯣꯏꯈꯠꯂꯦꯕ ꯍꯧꯖꯤꯛꯐꯥꯎ ꯌꯥꯝ ꯅꯣꯏꯈ꯭ꯔꯦ ꯃꯥꯗꯣ
ꯆꯥ ꯑꯝ ꯍꯝ
ꯅꯣꯏꯁꯨ ꯅꯣꯏꯅꯤꯡꯉꯗꯤ ꯌꯨꯝ ꯄꯥꯟꯈ꯭ꯔꯣ
ꯑꯗꯨꯃꯛꯇꯤ ꯇꯟꯂꯤ ꯌꯨꯝ ꯄꯥꯟꯅꯤꯡꯗꯦ
ꯅꯨꯄꯥꯗꯤ ꯀꯣꯏꯕ ꯂꯩꯕ꯭ꯔꯣ
ꯍꯣꯏ ꯂꯩꯌꯦ
ꯅꯩꯔꯦꯀꯣ ꯃꯤꯗꯤ ꯑꯗꯨ ꯍꯧꯖꯤꯛ ꯍꯧꯖꯤꯛ ꯀꯣꯏꯕ ꯃꯃꯥꯡꯗꯗꯤ ꯂꯩꯕ꯭ꯔꯣ
ꯍꯧꯖꯤꯛ ꯀꯣꯏꯕ ꯃꯃꯥꯡꯗ ꯍꯥꯏꯔꯤ
ꯍꯣꯏ ꯍꯧꯖꯤꯛꯅ ꯀꯣꯏꯕꯗꯨꯅ ꯈꯣꯏ ꯑꯍꯥꯟ ꯑꯍꯥꯟꯕꯔ ꯑꯣ ꯃꯃꯥꯡꯗꯁꯨ ꯀꯣꯏꯕ ꯂꯩꯕ꯭ꯔꯥ
ꯑꯣ ꯍꯧꯖꯤꯛꯀꯤ ꯀꯣꯏꯕꯗꯨꯅ ꯑꯅꯤꯁꯨꯕꯅꯤ
ꯑꯣ ꯑꯍꯥꯟꯕꯗꯨꯗꯤ ꯀꯃꯥꯏꯅ ꯇꯣꯛꯄ꯭ꯔꯥ
ꯑ ꯑꯩꯈꯣꯏꯗ ꯀ꯭ꯂꯥꯁ ꯇꯦꯟ ꯍꯦꯛ ꯈꯪꯅꯕꯅꯦꯕ ꯃꯥꯒ ꯆꯍꯤ ꯃꯔꯤꯒꯨꯝꯕ꯭ꯔ ꯀꯣꯏꯔꯝꯃꯦ ꯐꯖꯅ ꯀꯣꯏꯔꯝꯃꯦ ꯃꯥꯒꯗꯣ ꯑꯗꯨꯒ ꯑꯁ ꯚꯕꯥꯅꯤꯒ ꯆꯥꯟꯅꯔꯛꯇꯕ ꯃꯥꯗꯣ ꯈꯔ ꯂꯝꯍꯦꯜꯂꯛꯄ ꯅꯨꯄꯥ ꯑꯣꯏꯕꯒꯤꯀꯣ ꯑꯗꯨꯒ ꯐꯖꯅꯁꯨ ꯉꯥꯡꯕꯤꯗꯕ ꯇꯧꯕꯤꯗꯕ ꯇꯧꯔꯛꯄ ꯑꯩꯉꯣꯟꯗ ꯑꯗ ꯑ ꯅꯨꯄꯤꯁꯤꯡꯁꯨ ꯌꯥꯝꯅ ꯆꯂꯥꯏꯑꯗ ꯃꯥꯔꯤꯅꯦ ꯑꯗꯨꯒ
ꯑꯣ ꯅꯨꯄꯤ ꯌꯥꯝ ꯈꯪꯅ ꯅꯪꯅ ꯇꯣꯛꯅꯕ꯭ꯔꯥ ꯃꯥꯅ ꯇꯣꯛꯅꯁꯦ ꯍꯥꯏꯕ꯭ꯔꯥ
ꯑꯩꯅ ꯑꯗꯨꯒꯤ ꯃꯃꯥꯡꯗꯁꯨ ꯏꯕꯥꯅꯤꯗꯣ ꯌꯥꯝꯅ ꯇꯣꯛꯅꯩꯑꯌꯦꯕ ꯃꯥꯅ
ꯑꯣ ꯑꯗꯨ ꯃꯥꯗ ꯌꯥꯝ ꯇꯣꯁꯤꯛ ꯑꯣꯏꯕꯒꯤꯔꯥ
ꯈꯋꯥ ꯑꯣꯏ
ꯑꯗꯣ ꯍꯧꯖꯤꯛ ꯀꯣꯏꯕ ꯅꯨꯄꯥꯗꯤ ꯌꯥꯝ ꯐꯕ꯭ꯔꯥ
ꯎꯝ ꯑꯗꯨꯝ ꯐꯩꯌꯦ ꯃꯥꯒ ꯍꯥꯏꯔꯗꯤ ꯌꯥꯝ ꯐꯩꯌꯦ ꯍꯣꯏ
ꯗꯥꯎ ꯌꯥꯝ ꯐꯈ꯭ꯔꯦꯅꯦ ꯍꯧꯖꯤꯛꯇꯤ ꯁꯅꯥ ꯐꯪꯈ꯭ꯔꯦꯅꯦ ꯑꯗꯨꯗꯤ
ꯏꯁ ꯁꯅꯥꯃꯛꯇꯤ ꯅꯠꯇ꯭ꯔꯔꯤꯗ ꯍꯧꯖꯤꯛꯀꯤꯁꯨ ꯒ꯭ꯌꯥꯟ ꯇꯥꯕꯤ ꯑꯗꯨꯠꯇꯦꯗ ꯑꯩꯉꯣꯟꯗ
ꯃꯔꯥꯡ ꯃꯔꯥꯡꯗ ꯈꯠꯅꯕ꯭ꯔꯣ
ꯑꯧ ꯑꯗꯨꯝ ꯈꯥꯇꯤꯛ ꯈꯥꯠꯅꯩ ꯍꯣꯏ ꯑꯗꯨꯕꯨ
ꯎꯝ
ꯌꯥꯝꯅ ꯇꯣꯛꯁꯤꯛ ꯑꯣꯏꯕꯗꯤ ꯑꯣꯏꯗꯦ ꯂꯥꯏꯔꯤꯛ ꯌꯦꯅꯨ ꯑꯩꯅ ꯇꯤꯟꯅꯕ ꯆꯠꯄ ꯀꯥꯟꯗ ꯆꯤꯡꯅꯕ ꯈꯣꯠꯄ ꯑꯩꯅ ꯐꯤꯔꯣꯜ ꯍꯥꯞꯄꯀꯥꯟꯗ ꯍꯥꯞ ꯀꯩꯅꯣ ꯑꯗꯨ ꯇꯧ ꯑꯗꯨꯒꯨꯝꯕꯗꯤ ꯀꯩꯝ ꯇꯧꯗꯦ ꯍꯧꯖꯤꯛꯖꯤꯗꯤꯀꯣ ꯌꯥꯝ ꯐꯩ ꯑꯗꯨꯨꯝ ꯃꯔꯣꯝꯗꯗꯤ ꯍꯣꯏ ꯑꯁ ꯁꯥꯟꯅꯗꯤ ꯂꯣꯏꯕꯖꯥꯠꯅꯤ ꯅꯨꯄꯥꯗꯀ ꯋꯥꯔꯤ ꯁꯥꯟ ꯊꯥꯕ ꯌꯥꯗꯕꯗꯩ ꯑꯩ ꯄꯦꯜꯂꯕꯅꯤ ꯃꯥꯅ ꯃꯥꯅ ꯃꯥꯅ ꯇꯧꯕꯅꯤꯅ ꯑꯩꯉꯣꯟꯗ ꯆꯤꯡꯅꯕꯗꯣ ꯈꯪꯕ꯭ꯔꯥ ꯑꯩꯁꯨ ꯇꯧꯔꯝꯅꯤ ꯍꯥꯏꯕ ꯃꯑꯣꯡꯗꯣ ꯑꯗꯨꯗꯒꯤ ꯑꯩꯉꯣꯟꯗ ꯇꯧꯕꯅꯦꯕ ꯑꯩꯅꯗꯤ ꯄꯪꯕꯒꯤ ꯈꯪꯗꯕꯁꯤꯗ
ꯑꯣ ꯑꯗꯨ ꯅꯨꯄꯤ ꯑꯇꯣꯞꯄꯒ ꯀꯥꯏꯅ ꯑꯗꯨꯝ ꯇꯧꯕꯗꯣ ꯐꯥꯕ ꯀꯥꯟꯁꯨ ꯂꯩꯈ꯭ꯔꯕ꯭ꯔꯥ
ꯎꯝ ꯍꯣꯏ ꯑꯗꯨꯕꯨ ꯍꯣꯏ ꯃꯥꯗꯣ ꯏꯃꯥꯟꯅꯕꯤ ꯑꯃꯁꯁꯨ ꯇꯧꯋꯦ ꯑꯩ ꯑꯗꯨ ꯃꯇꯝꯗ ꯑꯩ ꯀꯣꯛ ꯆꯣꯏꯔꯕꯅꯤ ꯃꯇꯥꯡ ꯑꯃꯗꯤ
ꯑꯁ ꯑꯗꯨꯗꯤ ꯐꯖꯗ꯭ꯔꯦꯍꯦ
ꯍꯣꯏ
ꯑꯗꯨꯗꯣ ꯅꯨꯄꯥꯁꯨ ꯅꯨꯄꯥꯅꯦ ꯅꯨꯄꯤꯁꯨ ꯅꯨꯄꯤꯅꯦ ꯆꯞ ꯃꯥꯟꯅꯩ ꯀꯩꯅꯣ ꯍꯥꯏꯗꯤ ꯅꯪꯒꯤ ꯐ꯭ꯔꯦꯟꯁꯨ ꯅꯪꯒꯤ ꯐ꯭ꯔꯦꯦ ꯃꯥꯁꯨ ꯒ꯭ꯌꯥꯟ ꯇꯥꯕ ꯌꯥꯏ ꯅꯪꯒꯤ ꯅꯨꯄꯥꯁꯨ ꯃꯑꯣꯣꯡ ꯑꯃ
ꯍꯣꯏ ꯍꯣꯏ ꯑꯗꯨꯅꯦ ꯑꯗꯨꯒ
ꯑꯗꯨ ꯅꯪ ꯅꯪꯒꯤ ꯐ꯭ꯔꯦꯟꯗ ꯍꯧꯖꯤꯛꯐꯥꯎ ꯀꯩꯅꯣ ꯐ꯭ꯔꯦꯟ ꯑꯣꯏꯔꯤꯕ꯭ꯔꯣ ꯀꯃꯥꯏꯅ ꯇꯧꯕ꯭ꯔꯣ
ꯎꯝ ꯑꯣꯏꯔꯤ ꯉꯥꯛꯄꯅꯤ ꯑꯩ ꯑꯩꯅ ꯇꯤꯟꯅꯕ ꯇꯣꯛꯑꯒꯦ ꯍꯩꯅꯗꯦ ꯍꯥꯏꯕ ꯃꯉꯣꯟꯗ ꯇꯨ ꯀꯨꯠꯆꯈ꯭ꯔꯦ ꯍꯥꯏꯅ ꯍꯥꯏꯕ ꯑꯩꯁꯨ ꯌꯥꯝ ꯁꯥꯊꯤꯌꯦꯕ ꯈꯪꯕ꯭ꯔ ꯑꯗꯨꯒ ꯑꯩꯉꯣꯟꯗ ꯇꯤꯟꯅꯅꯤꯡꯉꯦ ꯍꯥꯏꯌꯦ ꯃꯥꯗꯣ ꯑꯗꯨꯃꯥꯏꯅ ꯍꯥꯏꯒꯅꯨ ꯍꯥꯏꯌꯦ ꯑꯩꯉꯣꯟꯗ ꯑꯩꯁꯦ ꯃꯥꯒꯤ
ꯖꯠꯖꯠꯅꯤꯗ ꯃꯤꯁꯦ
ꯑ ꯈ꯭ꯋꯥꯏꯗꯒꯤ ꯂꯩ ꯂꯨꯕ ꯐ꯭ꯔꯦꯟꯁꯇꯣ ꯈ꯭ꯋꯥꯏꯗꯒꯤ ꯅꯛꯄ ꯐ꯭ꯔꯦꯟꯁ ꯑꯩꯅꯦꯌꯦ ꯑꯗꯨꯗꯤ ꯇꯤꯅꯕ ꯇꯣꯛꯑꯁꯦꯒꯨꯝꯕꯗꯣ ꯍꯥꯏꯒꯅꯨ ꯍꯥꯏꯌꯦ ꯑꯩꯉꯣꯟꯗ ꯑꯗꯨꯒ ꯑꯩꯒꯤ ꯃꯅꯥꯛꯇ ꯑꯗꯨꯝ ꯅꯞꯄꯒ ꯂꯩ ꯍꯧꯖꯤꯛꯐꯥꯎ ꯑꯗꯣ ꯍꯧꯖꯤꯛꯇꯤ ꯐꯣꯔꯒꯤꯞ ꯇꯧꯕꯤꯈ꯭ꯔꯦꯗ
ꯑꯗꯨ ꯍꯧꯖꯤꯛꯁꯨ ꯀꯣꯏꯅꯕ꯭ꯔꯥ ꯃꯣꯏ ꯑꯅꯤꯗꯣ
ꯎꯝ ꯀꫭꯏꯅꯗꯦ ꯑꯩꯅ ꯍꯦꯛ ꯇꯣꯛꯈ꯭ꯔꯒ ꯃꯕꯥꯅꯤꯁꯨ ꯀꯩꯝ ꯉꯥꯡꯗ꯭ꯔꯦ ꯑꯗꯨꯕꯨ ꯑꯩꯅ ꯉꯥꯡꯅꯕ ꯃꯇꯝ ꯃꯇꯝꯗꯗꯤ ꯃꯕꯥꯟꯅꯤꯁꯦ ꯌꯥꯝ ꯉꯥꯡꯅꯕ ꯀꯣ ꯑꯁ ꯖꯥꯠꯖꯥꯠꯅꯦ ꯃꯤꯁꯦꯀꯣ ꯍ
ꯌꯥꯟ ꯇꯥꯗ꯭ꯔꯦꯗ ꯑꯗꯨꯒ ꯃꯥꯒ ꯇꯣꯛꯅꯕ ꯀꯥꯟꯗ ꯆꯍꯤ ꯀꯌꯥꯒꯨꯝꯕ ꯕ꯭ꯔꯦꯛ ꯂꯩꯕ꯭ꯔꯥ ꯑꯣꯔ ꯊꯨꯅ ꯑꯇꯣꯞꯄꯗ ꯀꯣꯏꯈ꯭ꯔꯕ꯭ꯔꯥ
ꯕꯦꯛ ꯂꯩꯌꯦꯗ ꯆꯍꯤ ꯑꯃꯒꯨꯝꯕ ꯑꯅꯤ ꯑꯃ ꯈꯔ ꯍꯦꯟꯕ꯭ꯔꯥ
ꯍꯧꯖꯤꯛ ꯀꫭꯏꯅꯣꯏꯅꯕꯗꯤ ꯆꯍꯤ ꯀꯌꯥ ꯁꯨꯔꯦ
ꯎꯝ ꯑꯃ ꯍꯦꯜꯂꯛꯈ꯭ꯔꯦ
ꯇ꯭ꯔꯥꯏꯕ ꯂꫭ ꯃꯩꯇꯩ ꯔꫭ
ꯇ꯭ꯔꯥꯏꯕ‌ꯅꯦ
ꯑꯍꯥꯟꯕꯗꯨꯁꯨ ꯇ꯭ꯔꯥꯏꯕ꯭ꯔꯣ
ꯍꯣꯏ ꯃꯥꯅꯦ ꯑꯍꯥꯟꯕꯒꯤ ꯃꯤꯗꯨꯗꯤ ꯄꯨꯟꯁꯤꯗ ꯑꯅꯤꯔꯛ ꯁꯨꯅ ꯊꯦꯡꯅꯅꯤꯡꯗꯦꯍꯦ ꯂꯩ ꯑꯩꯈꯣꯏꯗ ꯑꯍꯥꯟꯕꯁꯨ ꯑꯣꯏꯕꯒꯤ ꯃꯤꯅꯁꯨ ꯌꯥꯝ ꯅꯨꯡꯁꯤꯌꯦꯅꯀꯣ ꯑꯩꯅꯁꯨ ꯅꯨꯄꯤꯁꯨ ꯑꯣꯏꯕꯅꯤꯅ ꯌꯥꯝ ꯂꯨꯅ ꯇꯧꯕꯤꯔꯕ ꯃꯤꯉꯣꯟꯗ ꯑꯗꯨꯃꯥꯏꯅ ꯇꯧꯕꯗꯀꯣ ꯑꯁ ꯃꯥꯒꯤ ꯃꯇꯝꯗꯤ ꯑꯩ ꯀꯪꯉꯛꯄꯅꯩ ꯈꯪꯕ ꯃꯥ ꯀꯪꯉꯒ ꯅꯣꯏꯕ ꯉꯝꯗ꯭ꯔꯦ ꯑꯗꯨꯗꯒꯤ ꯑꯃꯨꯛꯐꯥꯎ ꯁꯨꯃꯥꯏꯅ ꯑꯗꯨꯝ ꯂꯩꯔꯦ
ꯑꯗꯨ ꯑꯗꯨ ꯃꯃꯥꯡꯗꯗꯤ ꯈꯔ ꯅꫭꯏꯕ꯭ꯔꯕ
ꯍꯣꯏ ꯈꯔ ꯅꯣꯏꯌꯦ ꯑꯩꯗꯣ ꯀꯦꯖꯤ ꯇꯔꯥ ꯃꯥꯡꯉꯤꯅꯤꯅꯦ ꯋꯥꯃꯟꯕꯒꯤ ꯃꯦꯟꯇꯦꯜꯂꯤ ꯇꯣꯆꯔ ꯇꯧꯊꯕꯗ ꯋꯥ ꯑꯁ
ꯍꯧꯖꯤꯛꯀꯤ ꯍꯧꯖꯤꯛꯀꯤꯗꯨꯗꯤ
ꯀꯃꯥꯏꯅ ꯍꯧꯖꯤꯛꯀꯤꯗꯨ ꯑꯍꯧ ꯂꯩꯇꯦ ꯑꯗꯨꯒꯨꯝꯕ ꯀꯩꯝ ꯂꯩꯇꯦ
ꯑꯗꯨ ꯀꯩꯅꯣ ꯀꯔꯤ ꯀꯔꯤꯔ ꯀꯩꯅꯣ ꯅꯨꯡꯉꯥꯏꯇꯕ ꯖꯥꯠ ꯖꯥꯠ ꯍꯥꯏꯔꯁꯨ ꯅꯨꯄꯤ ꯑꯇꯣꯞꯄꯒ ꯑꯁꯤꯒꯨꯝꯕ ꯇꯣꯄꯤꯛ ꯂꯩꯇ꯭ꯔꯗꯤ ꯀꯩꯁꯨ ꯀꯥꯏꯗꯕ ꯅꯠꯇ꯭ꯔꯣ ꯆꯨꯕꯔ ꯍꯥꯏꯗꯤ ꯄꫭꯕꯂꯦꯝ ꯀꯔꯤ ꯀꯔꯤ ꯂꯩꯔꯁꯨ ꯅꯨꯄꯤ ꯑꯇꯣꯞꯄꯒ ꯄ꯭ꯔꯣꯕ꯭ꯂꯦꯝ ꯅꯠꯇ꯭ꯔꯗꯤ ꯀꯩꯁꯨ ꯀꯥꯏꯕ ꯅꯠꯇ꯭ꯔꯣ
ꯑꯩꯁꯨ ꯑꯗꯨꯃꯥꯏꯅꯗꯤ ꯈꯜꯂꯝꯕꯅꯦꯕꯀꯣ ꯑꯗꯨꯗꯣ ꯑꯦꯒ꯭ꯔꯤ ꯇꯧꯔꯝꯃꯦ ꯑꯗꯨ ꯑꯣꯏꯗꯦ ꯑꯗꯨꯁꯨ ꯈꯪꯕ꯭ꯔ
ꯑ ꯀꯩꯒꯤꯔꯥ ꯑꯦꯛꯁꯄ꯭ꯂꯦꯟ ꯇꯧꯋꫭꯅꯦ
ꯑꯩꯅ ꯍꯧꯖꯤꯛ ꯀꯣꯏꯕꯁꯨꯀꯣ ꯇꯧꯋꯦꯕ ꯃꯥꯗꯤꯀꯣ ꯈꯠꯅꯔꯁꯨ ꯅꯨꯄꯤ ꯑꯇꯩꯕꯨꯗꯤ ꯁꯨꯛꯉꯥꯡ ꯉꯥꯡꯅꯗꯦꯕ ꯇꯦꯛꯁꯐꯥꯎ ꯊꯥꯗꯦꯕ ꯑꯗꯨꯕꯨ ꯀꯩꯅꯣꯝꯃ ꯂꯩꯕ ꯂꯩ ꯈꯠꯅꯔꯗꯤ ꯉꯥꯡꯗꯕ ꯖꯥꯠꯇꯣ ꯃꯤꯉꯣꯟꯗ
ꯎꯝ
ꯏꯛꯅꯣꯔ ꯇꯧꯕꯗꯣ ꯌꯥꯝꯅ ꯂꯩ ꯉꯥꯡꯉꯒ ꯑꯩꯈꯣꯏꯒꯤ ꯁꯣꯟꯕꯁꯤꯡꯗꯣ ꯉꯥꯡꯉꯒ ꯐꯅꯉꯥꯏ ꯉꯥꯡꯉꯕ ꯁꯔꯨꯛꯇꯤ ꯃꯥꯗꯤ ꯑꯗꯨꯃꯥꯏꯅ ꯇꯧꯗ꯭ꯔꯒ ꯇꯨꯃꯤꯟꯅ ꯂꯩꯕ ꯖꯥꯠꯇꯣ ꯇꯧꯋꯦꯕ ꯈꯪꯕ꯭ꯔꯥ ꯑꯗꯨꯁꯨ ꯌꯥꯝ ꯐꯠꯇꯦ ꯍꯥꯏꯅ ꯈꯜꯂꯤ ꯏꯕꯥꯅꯤꯗꯣ ꯊꯥ ꯑꯃꯐꯥꯎ ꯉꯥꯡꯅꯗꯕ ꯃꯇꯝ ꯂꯩꯑꯦ ꯃꯥꯒꯤ ꯏꯒꯣꯗꯨꯅꯀꯣ ꯑꯗꯩ ꯅꯨꯄꯤ ꯑꯇꯩꯕꯨ ꯉꯥꯡꯅꯗꯦ ꯍꯥꯏꯔꯁꯨ ꯑꯗꯨꯝ ꯇꯨꯝꯃꯤꯟ ꯂꯩꯕ ꯖꯥꯠꯇꯣ ꯀꯣ ꯑꯗꯨꯃꯥꯏꯅ ꯇꯧꯕꯗꯨꯁꯨ ꯌꯥꯝꯅ ꯐꯠꯇꯦ
ꯍꯣꯏꯅꯦ ꯆꯨꯝꯃꯤꯅꯦ ꯅꯪꯅ ꯍꯥꯏꯕꯁꯨ
ꯑꯝ ꯑꯗꯨꯒꯤ
ꯑꯗꯨ ꯅꯪꯅ ꯍꯥꯟꯅ ꯄꯥꯝꯕ꯭ꯔꯣ ꯃꯅ ꯍꯥꯟꯅ ꯄꯥꯝꯕ꯭ꯔꯥ
ꯑꯝ ꯑꯅꯤꯃꯛꯇꯣ ꯃꯣꯏꯅ ꯍꯥꯟꯅ ꯄꯥꯝꯕꯅꯦ ꯑꯩꯅ ꯄꯥꯝꯗꯦ ꯑꯃ
ꯑꯗꯨ ꯅꯪꯒꯤ ꯁꯤꯅꯤꯌꯔꯣ ꯆꯍꯤ ꯃꯥꯟꯅꯕ꯭ꯔꯣ
ꯍꯧꯖꯤꯛꯀꯤꯁꯦꯀꯣ ꯑꯩꯒꯤ ꯆꯍꯤꯗꯤ ꯃꯥꯟꯅꯩꯌꯦ ꯑꯗꯨꯕꯨ ꯑꯩꯗꯤꯗꯤ ꯀ꯭ꯂꯥꯁꯇꯤ ꯃꯅꯥ ꯍꯜꯂꯦ ꯁꯨꯃꯥꯏꯅ ꯇꯧꯋꯦ ꯅꯪꯗꯤ ꯀꯣꯏꯗꯦ
ꯀꯣꯏꯗꯦꯗ
ꯁꯨꯡꯀꯣꯏ ꯀꯣꯏꯗ꯭꯭ꯔꯤ
ꯅꯠꯇꯦ ꯑꯗꯨꯝ ꯍꯥꯟꯅꯗꯤ ꯀꯣꯏꯗꯤ ꯀꯣꯢꯗ
ꯑꯆꯥ
ꯍꯧꯖꯤꯛꯇꯤ ꯀꯣꯢꯅꯤꯡꯕꯁꯨ ꯊꯣꯛꯇ꯭ꯔꯦꯗ ꯆꯍꯤ ꯑꯍꯨꯝ ꯃꯔꯤꯁꯨ
ꯍꯔ ꯀꯩꯝ ꯀꯣꯏꯗꯕꯁꯨ ꯐꯩꯌꯦꯗ ꯑꯗꯨꯅ ꯄꯤꯁ ꯄꯤꯁ ꯑꯣꯐ ꯃꯥꯏꯟꯁꯨ ꯂꯩꯑꯦꯅꯀꯣ
ꯋꯥꯈꯥꯜꯗꯤ ꯑꯗꯨꯅ ꯅꯨꯡꯉꯥꯏꯌꯦ ꯆꯍꯤꯅ ꯌꯥꯝꯂꯛꯄꯗꯣ ꯆꯍꯤꯅ ꯌꯥꯝꯔꯛꯄꯗꯣꯅꯦꯗ ꯅꯨꯡꯉꯥꯏꯇꯕꯗꯣ
ꯍꯣꯏ ꯑꯁ ꯅꯪꯒꯤꯗꯤ ꯍꯦꯛ ꯈꯪꯅꯔꯒ ꯍꯦꯛ ꯂꯧꯔꯗꯣꯏ ꯃꯥꯜꯂꯦꯗ
ꯑꯗꯨꯗꯤ ꯑꯣꯏꯔꯣꯏꯍꯦ ꯑꯦꯠꯂꯤꯁ ꯇꯨ ꯊ꯭ꯔꯤ ꯌꯔꯁꯁꯨ ꯀꯣꯏꯗꯣꯏꯅꯦ ꯀꯩꯅꯣ
ꯈꯔ ꯈꯥꯡ ꯅꯪ ꯅꯪꯒꯤ ꯆꯍꯤꯗꯣ ꯌꯥꯝ ꯂꯤꯔꯗꯤ ꯎꯄꯥꯏ ꯂꯩꯇꯦ ꯀꯩꯅꯣ
ꯂꯤꯔꯁꯨ ꯅꯨꯄꯥꯗꯤ ꯌꯥꯝ ꯊꯨꯗ꯭ꯔꯁꯨ ꯌꯥꯏꯗ
ꯍꯣꯢ ꯑꯗꯨꯕꯨꯗꯤ ꯑꯗꯨꯅꯤ ꯑꯗꯨꯕꯨ ꯅꯪꯅ ꯉꯟꯅ ꯅꯆꯥ ꯂꯩꯅꯤꯡꯕ ꯈꯣꯠꯄ ꯇꯧꯔꯗꯤꯀꯣ
ꯅꯣꯢꯗꯤ ꯆꯍꯤ ꯀꯌ꯭ꯥꯒꯨꯝꯕꯗꯥ ꯌꯨꯝ ꯄꯥꯅꯤꯡꯕꯔꯥ
ꯈꯪꯗꯦ ꯑꯩꯗꯤ ꯑꯩꯅ ꯌꯨꯝ ꯄꯥꯜꯂꯒ ꯏꯆꯥ ꯂꯩꯅꯤ ꯍꯥꯏꯔꯗꯤꯀꯣ ꯈꯔ ꯉꯟꯅꯗꯤ ꯄꯥꯅꯤꯡꯉꯤ ꯇ꯭ꯋꯦꯟꯇꯤ ꯑꯩꯠ ꯇ꯭ꯋꯦꯟꯇꯤ ꯅꯥꯏꯟ ꯑꯗꯨꯒꯨꯝꯕꯗ ꯄꯥꯅꯤꯡꯉꯦ ꯑꯗꯨꯕꯨ ꯑꯁ ꯈꯪꯗꯦ ꯍꯟꯗꯛꯀꯤ ꯑꯩꯒꯤ ꯃꯥꯏꯟꯁ ꯑꯩꯒꯤ ꯀꯣꯛꯇꯗꯤꯀꯣ ꯌꯨꯝ ꯄꯥꯅꯤꯡꯕꯒꯨꯝꯕ ꯇꯧꯗꯦ ꯈꯪꯕ꯭ꯔ ꯑꯁ ꯌꯥꯝ ꯇꯟꯕꯗꯣ ꯅꯨꯄꯥꯒ ꯂꯩꯃꯤꯟꯅꯔꯒ ꯌꯨꯝ ꯂꯩ ꯂꯩꯒꯇꯧꯕꯗꯣ ꯌꯥꯝꯅ ꯇꯜꯂꯦ ꯊꯕꯛꯀꯨꯝꯕ ꯈꯪꯗꯦ ꯍꯥꯏꯅꯤ ꯀꯣꯛ